ꯑꯕꯣ ꯑꯦꯁ ꯀꯅꯣꯔ
ꯇꯥꯔꯥꯕꯣ
ꯇꯥꯔꯦ ꯇꯥꯔꯦ
ꯑ ꯉꯁꯤ ꯀꯩ ꯃꯊꯦꯜ ꯇꯧꯔꯕ
ꯑꯩ ꯆꯥꯛ ꯆꯥꯗ꯭ꯔꯤꯌꯦ ꯑꯩꯈꯣꯏꯒꯤꯗꯤ ꯅꯪ ꯆꯥꯔꯕꯣ ꯀꯃꯥꯏ ꯇꯧꯕꯅꯣ
ꯅꯪꯗꯤ ꯌꯥꯝ ꯊꯦꯡꯉꯤꯅ ꯉꯁꯤ ꯑꯩꯗꯤ ꯆꯥꯔꯦ ꯑꯩ ꯀꯩꯅꯣꯝ ꯏꯔꯣꯟꯕ ꯇꯧꯋꯤ ꯑ ꯏꯔꯣꯟꯕꯗꯨ ꯍꯦꯛꯇ ꯀꯥꯎꯋꯦꯕ ꯃꯥꯒꯤ ꯃꯃꯤꯡꯗꯣ ꯀꯩꯅꯣ ꯌꯣꯡꯆꯥꯛ ꯃꯔꯨꯒ ꯇꯧꯔꯒ ꯆꯥꯕ ꯌꯥꯝ ꯊꯨꯝꯕꯗꯤ ꯊꯨꯝꯃꯝꯃꯦ ꯑꯁꯤ ꯀꯔꯤꯒꯤꯅꯣ ꯕꯣꯜ ꯌꯦꯡꯗꯣꯏꯔꯣ ꯑꯗꯨꯒꯤꯔꯣ ꯊꯦꯡꯉꯤꯁꯣ ꯀꯃꯥꯏꯅ ꯇꯧꯔꯤꯅꯣ ꯅꯪꯕꯨ
ꯑꯩ ꯕꯣꯜ ꯌꯦꯡꯗꯦ ꯑꯗꯣ ꯊꯦꯡꯕꯒꯤ ꯃꯔꯝꯕꯨꯗꯤ ꯀꯩꯅꯣ ꯇꯧꯗꯕꯩꯅꯦ ꯆꯥꯅꯤꯡꯗꯔꯤꯕ ꯑꯗꯨꯒꯤꯅꯤ
ꯏꯟꯁꯥꯡ ꯍꯥꯎꯇꯕꯩꯔꯣ ꯀꯩꯒꯤꯅꯣ
ꯌꯦꯟꯖꯥꯡꯕꯨꯗꯤ ꯑꯗꯨꯝ ꯍꯥꯎꯋꯤꯗ ꯍꯥꯎꯇꯕ ꯂꯩꯇꯦꯗ ꯆꯥꯛꯇꯣ ꯄꯨꯛ ꯊꯜꯂꯤꯕ ꯆꯥ ꯊꯛꯆꯤꯟꯈꯤꯕ ꯀꯨꯏꯗ꯭ꯔꯤꯕ ꯑꯩꯗꯣ ꯍꯜꯂꯛꯄꯒ ꯆꯥ ꯊꯛꯆꯤꯟꯈ꯭ꯔꯕ ꯑꯗꯨꯒꯤꯅꯤꯗ
ꯅꯠꯇꯦꯗ ꯏꯟꯁꯥꯡ ꯍꯥꯎꯇꯕ ꯍꯥꯏꯗꯤ ꯑꯦ ꯏꯟꯁꯥꯡ ꯃꯊꯦꯜꯗꯣ ꯅꯪꯅ ꯂꯩꯗꯅ ꯄꯣꯠꯇꯣ ꯑꯦ ꯁꯤ ꯆꯥꯅꯤꯡꯉꯝꯃꯤ ꯈꯜꯂ ꯁꯤ ꯑꯃꯨꯛ ꯊꯣꯡ ꯂꯩꯔꯝꯕꯒ ꯍꯥꯏꯕꯒꯤ ꯋꯥꯔꯤꯗꯨꯅꯤꯗ ꯑꯩꯅ ꯍꯥꯏꯁꯤꯅ ꯑꯃꯨꯛ
ꯑꯩꯈꯣꯏ ꯑꯗꯨꯒꯨꯝꯕ ꯂꯩꯇꯦꯗ ꯑꯗꯨꯝ ꯂꯣꯏꯅ ꯌꯥꯏꯗ ꯑꯗꯨꯝ ꯑꯗꯣ ꯉꯁꯤ ꯑꯗꯨ ꯍꯥꯎꯇꯦ ꯀꯥꯏꯅ ꯆꯥꯗꯕꯤ ꯑꯗꯥ ꯇꯧꯗꯕꯤ ꯑꯗꯨꯃꯥꯏꯅ ꯑꯝꯇ ꯂꯩꯇꯦꯗ ꯑꯗꯣ ꯅꯪ ꯉꯁꯤ ꯑꯦꯛꯖꯥꯝꯁꯦ ꯀꯥꯏꯗ ꯇꯥꯏꯅꯣ ꯇꯥꯕꯗꯤ ꯁꯤꯗ ꯇꯥꯕ꯭ꯔꯣ
ꯇꯥꯕ꯭ꯔꯥ
ꯅꯪ ꯑꯩꯅ ꯍꯧꯖꯤꯛ ꯍꯪꯉꯤꯗꯣ ꯇꯥꯍꯧꯗ꯭ꯔꯕꯣ
ꯇꯥꯍꯧꯗ꯭ꯔꯦꯅꯦ ꯀꯩꯅꯣꯝ ꯕꯦꯛ ꯍꯜꯂꯤꯉꯩꯗ
ꯅꯪ ꯑꯗꯨꯒꯨꯝꯕ ꯊꯣꯛꯃꯣꯛꯇꯨ ꯁꯥꯟꯅꯒꯅꯨ ꯍꯥꯏꯗ꯭ꯔꯣ ꯑꯩꯅ ꯁꯥꯟꯅꯔꯤꯉꯩ ꯉꯥꯏꯍꯥꯛꯁꯤꯗꯤ ꯐꯂꯣ ꯑꯃꯗ ꯐꯖꯅ ꯁꯥꯟꯅꯧ ꯍꯥꯏꯗ꯭ꯔꯣ ꯑꯩꯅ ꯅꯉꯣꯟꯗ
ꯍꯧꯀꯤꯗꯨ ꯀꯔꯤ ꯍꯥꯏꯕꯅꯣ ꯐꯣꯟꯁꯦ ꯕꯦꯛ ꯕꯦꯛ ꯕꯦꯛ ꯍꯟꯅꯩꯅꯦꯕ
ꯕꯦꯛ ꯍꯜꯂꯨꯅꯣ ꯑꯣꯐ ꯇꯧꯖꯤꯟꯒꯣ ꯏꯁꯀ꯭ꯔꯤꯟꯗꯣ ꯑꯗꯨꯒ ꯅꯪ ꯉꯁꯤ ꯑꯦꯛꯖꯥꯝ ꯑꯗꯨ ꯁꯤꯗ ꯇꯥꯕ꯭ꯔꯥ ꯑꯗꯥ ꯇꯥꯕ꯭ꯔꯥ ꯍꯥꯏꯕ
ꯑꯩꯖꯦ ꯀꯛꯆꯤꯡꯗ ꯇꯥꯏ ꯑꯣꯐ ꯍꯥꯏꯗꯣ ꯀꯩꯅꯣ ꯂꯣꯛ ꯂꯣꯛ ꯂꯣꯛ ꯏꯁꯀ꯭ꯔꯤꯟꯗ ꯅꯝꯃꯒ ꯑꯗꯨꯝ ꯌꯥꯕ꯭ꯔꯥ
ꯌꯥꯕꯅꯤ
ꯇꯥꯕ꯭ꯔꯥ ꯑꯗꯨꯏꯗꯤ ꯍꯥꯥ
ꯇꯥꯏꯌꯦ ꯇꯥꯏꯌꯦ
ꯑꯁꯤꯗꯗꯤ ꯇꯥꯏ ꯑꯗꯨ ꯈꯔ ꯑꯗꯨꯝ ꯀꯩꯅꯣ ꯇꯧꯔꯝꯃꯦ ꯍꯥꯏꯇꯥꯔꯦ ꯑꯗꯨ ꯌꯥꯔꯁꯦ ꯑꯇꯩ ꯀꯩ ꯉꯁꯤꯕꯨ ꯄꯨꯡ ꯄꯨꯡ ꯕꯥꯔꯣ ꯃꯈꯥꯏꯒ ꯑꯍꯨꯝ ꯈꯥꯏꯒ ꯑꯌꯨꯛ ꯂꯩ ꯍꯥꯏꯗꯥꯏꯅꯦ ꯄꯥꯎ ꯇꯥꯕ꯭ꯔꯥ ꯕꯣꯜꯗꯨꯒꯤꯗꯨꯕꯨ
ꯍꯪꯗꯦꯗ ꯑꯩ ꯌꯦꯡꯗꯦꯗ ꯉꯁꯤꯒꯤꯗꯤ ꯀꯃꯥꯏꯅ ꯇꯧꯕꯅꯣ ꯑꯍꯤꯡꯒꯤꯗꯤ ꯊꯕꯛ ꯉꯥꯛꯇꯅꯤꯅꯅꯦ ꯍꯧꯖꯤꯛ ꯑꯗꯨꯝ ꯌꯦꯡꯉꯒ ꯂꯩꯕꯗꯣ ꯉꯝꯃꯣꯏꯕ ꯍꯣꯏ ꯐꯥꯏꯅꯦꯜꯒꯨꯝꯕꯗ ꯑꯗꯨꯒꯨꯝꯕꯗ ꯅꯛꯁꯤꯜꯂꯛꯀꯥꯟꯗ ꯌꯦꯡꯕꯅ ꯑꯃꯅꯤ ꯍꯧꯖꯤꯛꯇꯒꯤ ꯌꯦꯡꯕꯗꯣ ꯍꯥꯏꯗꯤ ꯅꯣꯡꯉꯥꯜꯂꯒ ꯍꯌꯦꯡ ꯅꯣꯡꯉꯥ ꯍꯥꯟꯕꯒ ꯑꯃꯨꯛ ꯊꯕꯛ ꯆꯠꯇꯣꯏꯅꯤꯅꯅꯦ ꯄꯨꯡ ꯑꯃꯨꯛ ꯊꯦꯡꯅ ꯍꯜꯂꯛꯀꯗꯧꯅꯤꯅꯅꯦ ꯑꯗꯨ ꯌꯥꯔꯣꯏꯕ ꯑꯍꯤꯡꯗꯣ ꯇꯨꯝꯗꯕ ꯑꯗꯨꯝꯕ ꯌꯦꯡꯉꯒ ꯂꯩꯕꯗꯨ ꯌꯥꯔꯣꯏꯕ ꯑꯩ ꯑꯗꯨꯅꯅꯦ ꯌꯦꯡꯗꯦ ꯀꯩ ꯕꯣꯜ ꯕꯣꯜꯒꯤ ꯃꯇꯥꯡꯗ ꯍꯪꯉꯛꯑꯅꯨ ꯑꯗꯨꯅ ꯒ꯭ꯌꯥꯟ ꯇꯥꯔꯦꯀꯣ
ꯑꯥ ꯑꯩ ꯍꯣꯏ ꯅꯣꯡ ꯐ ꯗꯨ ꯂꯩꯗꯅ ꯄꯣꯠꯇꯣ ꯑꯦ ꯑꯁꯤꯗꯤ ꯖꯔꯃꯅꯤꯒ ꯃꯣꯏ ꯂꯩꯍꯧꯕꯗꯨ ꯖꯔꯃꯅꯤ ꯑꯃ ꯂꯩꯔꯦ ꯇꯤꯝꯗꯨ ꯑꯗꯩ ꯕ꯭ꯔꯥꯖꯤꯜ ꯑꯃ ꯂꯩꯕꯅꯤ ꯑꯃꯅꯤ ꯈꯔ ꯄꯣꯁ ꯇꯥꯗꯕ ꯍꯥꯏꯗꯣꯏꯔꯥ ꯈꯔ ꯑꯃꯅꯤ ꯀꯩꯅꯣ ꯇꯧꯕꯗꯨꯗꯤ ꯑꯦ ꯉꯁꯤ ꯅꯣꯡ ꯐꯥꯗꯣꯛ ꯌꯦꯡꯉꯒꯦ ꯍꯥꯏꯕꯒꯤ ꯋꯥꯔꯤ ꯂꯩꯕ ꯂꯩꯇ꯭ꯔꯥ ꯍꯥꯏꯕꯒꯤ ꯋꯥꯅꯤ ꯍꯣꯏ ꯐꯥꯏꯅꯦꯜꯒꯤꯗꯨ ꯑꯩꯁꯨ ꯌꯦꯡꯁꯤꯔꯥꯗꯤ ꯐꯥꯏꯅꯦꯜꯒꯤꯗꯨ ꯈꯟꯕꯗꯤ ꯈꯜꯂꯤꯕꯅꯤ ꯈꯔ ꯄꯣꯁ ꯇꯥꯕ ꯑꯃ ꯍꯟꯗꯛꯁꯤ ꯅꯦꯗꯔꯂꯦꯟ ꯉꯥꯡꯒꯤ ꯄꯣꯁ ꯇꯥꯅꯤ ꯈꯣꯠꯅꯤꯗꯤ ꯍꯥꯏꯅꯕꯅꯦꯕ ꯌꯥꯝ ꯐꯖꯅ ꯃꯃꯥꯡꯁꯨ ꯁꯥꯟꯅꯈꯤ ꯈꯣꯠꯅꯤ ꯍꯥꯏꯅ ꯇꯧꯕꯅꯦꯕ ꯑꯗꯩ ꯖꯄꯥꯟꯒꯤ ꯃꯣꯏ ꯀꯣꯁꯇꯣ ꯌꯥꯝꯗꯤ ꯇꯥꯈꯤꯕꯅꯦ ꯃꯑꯣꯡꯗ ꯑꯗꯣ ꯅꯦꯗꯔꯂꯦꯟꯁꯤꯕꯨ ꯀꯃꯥꯏꯅ ꯇꯧꯏꯅꯣ ꯁꯨꯝ ꯍꯥꯏꯅꯕ ꯍꯥꯏ ꯇꯥꯔꯕꯗ ꯁꯨꯝ ꯍꯪꯉꯛꯄꯩ ꯋꯥꯅꯤꯅꯦ ꯅꯪꯅ ꯀꯃꯥꯏꯅ ꯇꯧꯔꯤ ꯈꯣꯂꯤ
ꯑꯗꯨꯗꯤ ꯅꯪꯒꯤꯁꯦ ꯉꯁꯤ ꯊꯥꯔꯤꯁꯤꯅ ꯂꯣꯏꯔꯕ꯭ꯔꯣ ꯅꯠꯇ꯭ꯔꯒ ꯍꯥꯏꯗꯤ ꯁꯝꯅꯕꯤ ꯑꯦꯛꯖꯥꯝ ꯂꯩꯗꯅ ꯅꯣꯏꯒꯤ ꯅꯨꯃꯤꯠ ꯃꯔꯤ ꯃꯉꯥꯅꯤꯒ ꯊꯥꯕꯤ ꯑꯗꯨꯃꯥꯏꯅ ꯇꯧꯕ ꯑꯦꯛꯖꯥꯝꯗꯨꯔꯣ ꯅꯠꯇ꯭ꯔꯒ ꯉꯁꯤꯅ ꯂꯣꯏꯁꯤ ꯏꯟꯈ꯭ꯔꯕꯣ ꯑꯗꯩ ꯁꯤ ꯂꯣꯏꯁꯤꯟꯒꯒ ꯐꯦꯂꯣꯁꯤꯞ
ꯑꯃꯨꯛ ꯂꯩꯔꯤꯅꯣ
ꯂꯩꯔꯤꯗ ꯁꯤ ꯃꯊꯪꯁꯤ ꯂꯩꯔꯤ ꯁꯤ ꯃꯊꯪ ꯑꯃ ꯊꯥꯔꯒ ꯑꯃꯨꯛ ꯃꯣꯏ ꯃꯣꯏꯗꯤ ꯍꯧ ꯍꯧꯖꯤꯛꯀꯤ ꯀꯝꯄꯤꯇꯤꯇꯤꯚ ꯑꯦꯛꯖꯥꯝꯁꯤꯗꯤ ꯄ꯭ꯔꯤ ꯃꯦꯟꯁ ꯄ꯭ꯔꯤ ꯃꯦꯟꯁ ꯇꯧꯅꯕꯅ ꯒ꯭ꯌꯥꯟ ꯇꯥꯗꯦ ꯑꯅꯤꯔꯛ ꯊꯥꯔꯒ ꯑꯃꯨꯛ ꯏꯟꯇꯔꯚꯤꯌꯨ ꯑꯃꯨꯛ ꯀꯧꯕ ꯑꯃꯇ ꯇꯧꯏ ꯍꯣꯏ ꯑꯁꯦꯡꯕꯕꯨꯗꯤ ꯈꯔ ꯊꯥ ꯃꯅꯤꯡ ꯂꯩꯒꯗ ꯑꯗꯨꯝ ꯍꯧꯔꯕꯅꯤ ꯑꯁ ꯈꯪꯗꯦ ꯑꯗꯨꯒꯤ ꯋꯥꯁꯨ ꯍꯟꯗꯛ ꯄꯣꯊꯥꯔꯤꯁꯦ ꯑꯗꯨꯝ ꯋꯥꯗꯣ ꯍꯧꯇ ꯁꯛꯇꯤ ꯄꯥꯡꯒꯜ ꯌꯥꯎꯗ꯭ꯔꯦ ꯑꯩ ꯀꯩꯝꯇ ꯉꯥꯡꯅꯤꯡꯉꯥꯏ
ꯑꯗꯨꯗꯤ ꯅꯪ ꯍꯌꯦꯡ ꯑꯗꯨꯝ ꯑꯃꯨꯛ ꯆꯠꯀꯗꯣꯏꯔꯣ ꯑꯥ ꯂꯥꯏꯔꯤꯛ ꯄꯥꯕꯝꯗꯨꯗꯗꯤ ꯅꯠꯇ꯭ꯔꯒ ꯅꯣꯡꯅꯤꯅꯤ
ꯑꯦ ꯄꯣꯊꯥꯗ ꯑꯩꯗꯤ ꯄꯣꯊꯥꯗꯔ꯭ꯔꯦ ꯑꯩꯗꯤ ꯉꯁꯥꯏꯁꯨ ꯑꯗꯨꯝ ꯆꯠꯂꯨꯕꯅꯦ ꯍꯥꯏꯗꯤ ꯀꯨꯁꯤꯜꯂꯛꯇ꯭ꯔꯦꯕ ꯃꯊꯪ ꯅꯦꯛꯁꯀꯤ ꯔꯣꯜꯁꯦ ꯍꯥꯏꯗꯤ ꯊꯥ ꯑꯃꯅꯤ ꯊꯥ ꯑꯅꯤꯐꯧ ꯐꯥꯗ꯭ꯔꯝꯃꯦꯗ ꯑꯗꯨꯅ ꯆꯠꯍ ꯍꯧꯈ꯭ꯔ ꯑꯩ ꯑꯗꯨꯝ ꯑꯥ ꯅꯨꯃꯤꯠ ꯅꯤꯐꯨꯉꯥꯅꯤ ꯅꯤꯐꯨꯉꯥꯅꯤꯒꯤ ꯃꯇꯨꯡꯗ ꯑꯃꯒꯤ ꯃꯇꯨꯡ ꯑꯃ ꯑꯣꯜꯂ ꯑꯣꯜꯂꯒ ꯊꯥꯕꯅꯦ ꯍꯧꯖꯤꯛꯇꯤ ꯃꯇꯝ ꯂꯩꯇ꯭ꯔꯦ ꯍꯥꯏꯇꯥꯔꯦ ꯑꯗꯨꯅ ꯆꯠꯄꯗꯤ ꯍꯧꯔꯦ ꯑꯁ ꯉꯁꯤ ꯅꯣꯡꯒ ꯇꯥꯕꯅ ꯕꯤꯠꯇꯨ ꯀꯌꯥꯃꯨꯛ ꯍꯥꯠꯂꯤ ꯑꯁ ꯑꯥꯍꯥꯎꯕ ꯀꯩꯅꯣꯝ ꯈꯛ ꯆꯥꯅꯤꯡꯖꯥꯅꯤ ꯏꯁꯥꯁꯦ ꯉꯁ ꯑꯩ ꯉꯁꯥꯏ ꯅꯪꯗꯤ ꯍꯧꯒꯦ ꯇꯧꯔꯝꯕꯅꯦꯕꯗꯣ ꯅꯪꯁꯨ ꯄꯣꯊꯥ ꯍꯧꯏꯔ ꯊꯦꯡꯉꯅꯤꯅ ꯍꯧꯗꯣꯛ ꯇꯜꯂꯕ ꯑꯗꯣ ꯍꯌꯦꯡ ꯀꯩꯅꯣꯔ ꯆꯥ ꯑꯃ ꯊꯛꯁꯤꯗꯅ ꯀꯔꯤ ꯍꯥꯏꯒꯦ ꯅꯪꯕꯣ
ꯌꯥꯔꯦ ꯄꯦꯕꯥ ꯄꯦꯕꯥ ꯌꯥꯝ ꯉꯥꯡꯉꯤ ꯂꯦꯞꯇꯧ ꯂꯦꯞꯇꯧ ꯃꯥꯜꯂ ꯃꯥꯜꯂꯒ ꯁꯨꯝ ꯁꯥꯡꯗꯗꯅ ꯂꯩ ꯀꯔꯤꯅꯣꯅꯦ ꯑꯦꯛꯖꯥꯝ ꯊꯥꯔꯤꯉꯩꯗꯕꯨ ꯑꯣꯛ ꯊꯣꯡꯕ ꯆꯥꯅꯤꯡꯉꯦꯅꯦ ꯑꯣꯏꯕ ꯌꯥꯕ ꯋꯥꯔ ꯍꯥꯏꯕꯅꯤꯗ ꯋꯥꯔꯤꯗꯨꯕꯨ ꯁꯨꯝ ꯀꯣꯏꯊꯣꯛ ꯀꯣꯏꯊꯣꯛ ꯂꯩ ꯍꯥꯏꯕ ꯐꯔꯕꯅꯤ ꯑꯦꯛꯖꯥꯝ ꯂꯣꯏꯕꯒ ꯆꯥꯁꯤꯜꯂꯨ ꯆꯥꯁꯤꯜꯂꯣ ꯒꯦꯞ ꯂꯧꯊꯣꯛꯈ꯭ꯔꯗꯤ ꯑꯃꯨꯛ ꯂꯥꯏꯔꯤꯛ ꯄꯥ ꯇꯟꯕꯅꯤ ꯆꯠꯂꯣ ꯑꯗꯨꯝ ꯂꯥꯏꯔꯤꯛꯇꯨ ꯄꯥꯎ ꯀꯩ ꯍꯥꯏꯅꯣ ꯈꯪꯗꯦꯃꯦ ꯁꯨꯝ ꯉꯥꯡꯗꯔ ꯂꯩꯃꯤ ꯄꯩꯈꯥ ꯇꯥꯔꯤꯉꯩꯗꯕꯨ ꯑꯣꯛꯊꯣꯡꯕ ꯆꯥ ꯅꯤꯡꯤꯡꯈꯠꯂꯛꯏꯅꯦ ꯁꯤꯕꯨ ꯍꯥꯞ ꯃꯤꯅ ꯍꯥꯏꯕ ꯌꯥꯕ ꯋꯥꯔ ꯍꯥꯏꯕꯅꯤꯗ ꯑꯗꯣ ꯈꯪꯗꯦ ꯍꯌꯦꯡ ꯉꯜꯂꯕꯨꯗꯤ ꯑꯩ ꯄꯥꯎ ꯐꯥꯎꯔꯛꯀꯦ ꯑꯗꯨꯒ ꯊꯧꯖ ꯌꯥꯏ ꯄꯩꯁꯥ ꯌꯥꯝ ꯊꯗꯕꯩ ꯋꯤꯐꯝꯒꯗꯤ ꯂꯩꯇꯦꯀꯣ ꯍꯧꯖꯤꯛ ꯄꯩꯁꯥꯒ ꯑꯝꯕꯧ ꯂꯩꯇꯦ ꯇꯦ ꯅꯪꯗꯕꯨ ꯌꯨ ꯂꯂꯣꯜꯂꯒ ꯄꯩꯁꯥ ꯈꯔ ꯇꯥꯟ ꯉꯝꯕ ꯋꯥꯅꯤ ꯑꯩꯈꯣꯏꯗꯤ ꯌꯨ ꯂꯂꯣꯟꯕꯁꯨ ꯍꯩꯇꯕꯅꯤꯅ ꯎꯄꯥꯏ ꯂꯩꯇꯦ
ꯍꯦ ꯑꯗꯨꯝꯕ ꯑꯔꯣꯟꯕ ꯄꯣꯠꯇꯣ ꯍꯥꯏ ꯍꯩꯇꯦꯅꯦ ꯅꯪ ꯑꯩꯉꯣꯟꯗꯩ ꯋꯥꯏ ꯋꯥꯏꯔ ꯊꯛꯏꯗꯅꯦ ꯅꯪ ꯀꯥꯎꯕ ꯅꯪ ꯆꯩ ꯆꯥꯅꯤꯡꯉꯥꯏꯁꯤꯅꯦ ꯅꯪ ꯅꯁꯥꯃꯛꯁꯨ ꯌꯥꯎꯔꯤꯕꯅꯦ ꯑꯗꯨꯕꯨꯗꯤ ꯀꯔꯤ ꯍꯥꯏꯅꯤ ꯋꯥꯈꯟ ꯗ ꯁꯨꯝ ꯀ ꯇꯧꯕꯅ ꯀꯩꯅꯣ ꯑꯍꯥꯎ ꯆꯥꯔꯁꯨ ꯅꯨꯡꯉꯥꯏꯗꯧ ꯃꯥꯟꯕꯒꯤ ꯋꯥꯔꯤꯅꯤꯗ ꯑꯇꯩ ꯀꯩꯁꯨ ꯅꯠꯇꯦꯗ ꯅꯪꯁꯨ ꯐꯅꯌꯥꯝꯗꯤ ꯆꯥꯔꯝꯒꯅꯤꯗ ꯑꯩꯉꯣꯟꯗ ꯇꯨꯃꯤꯟꯅ ꯉꯥꯡ ꯁꯥꯔꯤ ꯑꯥ ꯑꯁꯣꯝꯒꯤ ꯀꯩꯅꯣꯗꯒ ꯀꯩ ꯆꯥꯅꯣ ꯅꯪ ꯑꯦ ꯄꯤꯕ ꯑꯥ ꯄꯤꯊꯛꯇ꯭ꯔꯕꯣ ꯀꯩ ꯀꯃꯥꯏꯅ ꯇꯧꯔꯤꯒꯦ ꯅꯪꯅ ꯁꯨꯝ ꯌꯥꯝꯅ ꯀꯩꯅꯣ ꯑꯣꯏꯔꯤꯁꯤꯕꯣ
ꯂꯩꯌꯦ ꯂꯩꯌꯦ ꯆꯥ ꯊꯛꯐꯝ ꯕꯣꯔꯥ ꯃꯐꯝ ꯌꯥꯝ ꯍꯥꯎꯕ ꯑꯃ ꯂꯩꯌꯦ ꯕꯣꯔꯥꯗꯣ ꯑꯗꯨꯝ ꯆꯥꯏ ꯃꯣꯔꯣꯛ ꯈꯤꯇꯪ ꯅꯝꯃꯅꯤ ꯇꯤꯜꯍꯧ ꯈꯔ ꯃꯔꯣꯏ ꯃꯅꯥ ꯈꯔ ꯇꯧꯔꯒ ꯌꯥꯝ ꯍꯥꯎꯋꯦ ꯃꯣꯏ ꯕꯣꯔꯥꯗꯣ ꯑꯗꯨ ꯃꯣꯏ ꯀꯩꯅꯣꯒꯨꯝꯕ ꯑꯥ ꯀꯥꯡꯉꯧ ꯑꯃꯁꯨ ꯂꯩ ꯍꯥꯏ ꯑꯗꯨꯁꯨ ꯌꯥꯝ ꯍꯥꯎꯋꯦ ꯑꯗꯨꯃꯕꯨꯗꯤ ꯑꯩ ꯆꯥ ꯌꯥꯎꯗ꯭ꯔꯤ ꯕꯣꯔꯥꯗꯨꯗꯤ ꯌꯥꯝ ꯍꯥꯎꯋꯦ ꯄꯤꯛꯂꯞꯀ ꯇꯧꯔꯒꯅꯦ ꯃꯒꯨꯟ ꯌꯥꯝ ꯂꯩꯕꯗꯣ ꯇꯧꯋꯦ ꯃꯍꯥꯎꯁꯨ ꯌꯥꯝ ꯂꯩꯕꯗꯣ ꯆꯥꯏꯗ ꯑꯗꯨꯕꯨꯗꯤ ꯑꯗꯨꯝ ꯆꯥ ꯊꯛꯑꯦ ꯕꯣꯔꯥ ꯆꯥꯏ ꯑꯗꯒꯤ ꯑꯩꯈꯣꯏ ꯁꯤꯗꯩ ꯑꯩ ꯁꯤꯗꯒꯤꯁꯨ ꯑꯗꯨꯝ ꯆꯥꯅꯕ ꯄꯨꯔꯒ ꯆꯠꯂꯦꯕ ꯑꯗꯨ ꯃꯣꯏꯁꯨ ꯄꯨꯔꯛꯑꯦ ꯑꯗꯨꯒ ꯑꯗꯨꯝ ꯆꯥꯕꯁꯨ ꯌꯥꯎꯋꯦ ꯑꯗꯨ ꯁꯥꯏꯠꯇ ꯕꯣꯔꯥ ꯍꯥꯞꯄꯒ ꯑꯃꯨꯛ ꯆꯥꯕꯁꯨ ꯌꯥꯎꯋꯦ ꯑꯗꯣ ꯀꯩꯅꯣ ꯇꯧꯕꯗꯤ ꯑꯃ ꯅꯣꯏ ꯑꯥꯒꯤ ꯃꯁꯥꯥꯁꯀꯨꯝꯕ ꯇꯧꯕ ꯈꯣꯠꯄꯗꯨꯗꯤ ꯈꯔ ꯐꯔꯕ꯭ꯔ ꯀꯃꯥꯏ ꯇꯧꯒꯦ ꯍꯤꯗꯥꯛ
ꯇꯧꯔꯤ ꯇꯧꯔꯤ ꯇꯞ ꯇꯞ ꯄꯥꯏꯔ ꯑꯩꯈꯣꯏ ꯃꯆꯤꯟ ꯃꯆꯥ ꯑꯃ ꯂꯩ ꯍꯥꯏꯗ ꯑꯗꯨꯅ ꯇꯞ ꯇꯞ ꯇꯞ ꯇꯧꯔꯤ ꯍꯣꯏ ꯉꯔꯥꯡꯕꯨꯗꯤ ꯑꯩ ꯀꯟꯅ ꯇꯧ ꯑꯩ ꯉꯔꯥꯡꯕꯨꯗꯤ ꯇꯧꯗ꯭ꯔꯦ ꯍꯥꯏꯗꯤ ꯑꯝ ꯀꯩꯅꯣ ꯂꯩꯔꯕꯅꯤꯅ ꯃꯊꯪ ꯑꯗꯨꯅ ꯉꯁꯤꯗꯒꯤꯗ ꯑꯃꯨꯛ ꯇꯧꯒꯦ ꯑꯗꯨꯝ ꯈꯜꯂꯕꯅꯤ ꯍꯣꯏ ꯑꯗꯨꯅ ꯑꯗꯨ ꯑꯣꯏꯔꯦ ꯅꯪ ꯕꯣꯔꯥ ꯍꯥꯏꯗꯨꯕꯨ ꯀꯔꯤ ꯕꯣꯔꯥꯅꯣꯅꯦ ꯈꯖꯤꯡ ꯍꯥꯏꯗꯤ ꯈꯖꯤꯡ ꯕꯣꯔꯥꯒ ꯑꯗꯨꯃꯥꯏꯅꯒ ꯐꯪꯕ꯭ꯔꯣ ꯀꯃꯥꯏꯅ ꯇꯧꯒꯦ
ꯅꯠꯇꯦꯗ ꯑꯗꯨꯒꯨꯝꯕ ꯈꯖꯤꯡ ꯑꯗꯨ ꯑꯗꯥ ꯅꯠꯇꯦꯗ ꯑꯗꯨꯝ ꯌꯥꯝ ꯑꯆꯝꯕ ꯕꯣꯔꯥꯅꯤꯗ ꯃꯔꯣꯏꯁꯨ ꯅꯠꯇꯦ ꯃꯣꯏꯁꯦ ꯑꯩꯅ ꯈꯟꯕꯗ ꯕꯦꯁꯣꯟ ꯇꯣꯠꯄꯗ ꯃꯔꯣꯏꯗꯨꯁꯨ ꯈꯤꯇꯪ ꯀꯨꯞꯅ ꯑꯗꯨꯝ ꯁꯣꯏꯔꯒ ꯃꯇꯨꯝ ꯃꯇꯨꯝ ꯊꯥꯗꯕꯤꯗꯨꯅꯦꯕ ꯑ ꯃꯥꯏꯔꯦꯟ ꯑꯂꯨ ꯑꯗꯒꯤ ꯑꯥ ꯕꯦꯂꯦꯟꯗ꯭ꯔꯤ ꯕꯣ ꯈꯥꯃꯦꯟ ꯑꯗꯨꯝꯕ ꯕꯣꯔꯥ ꯑꯝꯇ ꯅꯠꯇꯦꯕ ꯑꯗꯨꯝ ꯕꯦꯁꯟ ꯇꯣꯠꯂꯒ ꯃꯇꯨꯝ ꯃꯇꯨꯝ ꯃꯆꯥ ꯃꯆꯥ ꯄꯤꯛꯂꯞ ꯄꯤꯛꯂꯞꯅ ꯊꯥꯗꯕꯅꯦꯕ ꯑꯗꯣ ꯕꯦꯁꯟ ꯇꯣꯠꯄ ꯃꯇꯝꯁꯤꯗ ꯃꯔꯣꯏ ꯅꯥꯀꯨꯞꯄꯤ ꯀꯩꯀꯥꯗꯣ ꯄꯤꯛꯅ ꯄꯤꯛꯅ ꯁꯣꯏꯔꯒ ꯍꯥꯞ ꯈꯤꯕ ꯃꯥꯜꯂꯦꯕ ꯑꯗꯣ ꯃꯍꯥꯎꯗꯣ ꯌꯥꯝ ꯂꯩꯌꯦ ꯃꯥꯒꯤ ꯕꯣꯔꯥꯗꯣ ꯑꯗꯣ ꯈꯪꯗꯦ ꯑꯗꯨꯃꯥꯏꯅ ꯇꯧꯕꯅꯤꯗ
ꯎꯝ ꯍꯥꯎꯗꯣꯏꯗꯤ ꯃꯥꯜꯂꯦ ꯅꯪ ꯑꯃꯨꯛ ꯑꯇꯣꯞꯄ ꯀꯩꯀꯩ ꯑꯇꯣꯞꯄ ꯀꯩ ꯀꯩꯀꯗꯤ ꯐꯪꯗ꯭ꯔꯣ ꯃꯣꯏ ꯗꯦꯂꯤꯀꯦꯁꯤ ꯍꯥꯏꯗꯤ ꯌꯥꯝꯅ ꯑꯥ ꯃꯃꯤꯡ ꯆꯠꯄ ꯅꯨꯡꯉꯥꯏꯗꯧ ꯑꯥ ꯍꯥꯎꯕ ꯈꯣꯠꯄ ꯅꯨꯡꯉꯥꯏꯕ ꯍꯥꯏꯕ ꯂꯩꯕ꯭ꯔꯣ
ꯐꯪꯕ ꯍꯥꯏꯁꯤ ꯐꯪꯕꯗꯤ ꯐꯪꯉꯦꯕꯀꯣ ꯑꯗꯨꯝ ꯑ ꯁꯥ ꯉꯥꯁꯨ ꯐꯪꯉꯦ ꯌꯦꯟꯁꯥꯡ ꯑꯊꯣꯡꯕ ꯀꯩꯀꯥꯗꯣ ꯑꯗꯨ ꯑꯣꯏꯔꯁꯨ ꯑꯗꯨꯒꯨꯝꯕꯗꯤ ꯆꯥꯗꯦꯗ ꯄꯥꯛꯅ ꯆꯥꯗꯦ ꯍꯥꯏꯗꯤ ꯑꯩꯒ ꯆꯥꯃꯤꯟꯅꯗꯣꯔꯤꯕ ꯏꯃꯥꯟꯅꯕꯗꯨꯁꯨ ꯃꯥꯗꯤ ꯑꯗꯨꯝꯕꯝ ꯆꯥꯗꯦꯕ ꯃꯥꯗꯤ ꯉꯥꯗꯩꯩ ꯍꯦꯟꯅ ꯆꯥꯗꯦꯕ ꯑꯗꯨ ꯉꯥ ꯊꯣꯡꯕꯗꯤ ꯀꯩꯁꯨ ꯌꯣꯟꯅꯗꯦꯗꯅ ꯑꯣꯛꯀꯨꯝꯕ ꯁꯟꯒꯨꯝꯕ ꯌꯦꯟꯒꯨꯝꯕꯅ ꯌꯣꯜꯂꯤ ꯃꯌꯥꯝꯗꯨꯗꯤ ꯑꯗꯨꯅ ꯃꯥꯁꯨ ꯆꯥꯗꯕꯅꯤꯅ ꯑꯗꯨꯝ ꯅꯣꯔꯃꯦꯜ ꯑꯣꯏꯕ ꯄꯣꯠꯇꯣ ꯃꯆꯥꯗꯨ ꯈꯛꯇꯅꯦ ꯕꯣꯔꯥ ꯀꯩꯀꯥꯗꯣ ꯀꯥꯡꯉꯧ ꯑꯗꯨꯒꯨꯝꯕ ꯐꯠ ꯗꯨꯅꯤꯗ ꯑꯩꯈꯣꯏꯅ ꯆꯥꯔꯤꯁꯦ ꯑꯗꯨꯒ ꯀꯩꯅꯣꯝ ꯍꯥꯏꯒꯦ ꯇꯧꯔꯝꯕꯅꯤ ꯑꯩꯁꯦ ꯀꯥꯎꯒ꯭ꯔꯦ ꯅꯪꯅ ꯃꯔꯛ ꯊꯠ ꯆꯤꯜꯂꯛꯇꯅ
ꯍꯣꯏꯁꯦ ꯐꯖꯅ ꯅꯪ ꯐꯖꯅꯗꯤ ꯀꯩꯅꯣ ꯇꯧꯇꯅꯤ ꯑꯍꯥꯎꯕꯗꯤ ꯃꯥꯂꯦ ꯅꯣꯡ ꯐꯗꯣꯛ ꯀꯣꯏꯊꯣꯛꯂꯛꯄ ꯍꯥꯏꯗꯨꯅꯦ ꯑꯩꯁꯨ ꯀꯃꯥꯏ ꯇꯧ ꯈꯪꯗꯦꯗ ꯀꯔꯝ ꯀꯥꯟꯗ ꯀꯣꯏꯒꯦ ꯉꯥꯛ ꯁꯪꯗꯣꯏꯗꯅ ꯑꯩ
ꯅꯪꯕꯨꯗꯤ ꯀꯣꯏꯕꯗꯤ ꯁꯪꯉꯔꯣꯏꯗ ꯑꯦ ꯄꯨꯡꯉꯥꯡꯗ ꯉꯥꯡꯉꯤ ꯑꯩꯅ ꯑꯗꯨꯃꯥꯏꯅ ꯂꯦꯞꯇꯧ ꯃꯥꯜꯂꯒꯗꯤ ꯂꯦꯞꯈ꯭ꯔꯣ ꯍꯥꯏꯕ ꯑꯃꯨꯛ ꯀꯧꯔꯛꯑꯅꯣ ꯍꯥꯏꯕ ꯋꯥꯊꯤ ꯋꯥꯔꯦꯝꯗꯣ ꯅꯪꯅ ꯂꯦꯞꯈ꯭ꯔꯦꯅ ꯈꯟꯗꯅ ꯑꯩꯅ ꯑꯃꯨꯛ ꯍꯥꯏꯖꯤꯜꯂꯛꯑꯅꯤ ꯑꯗꯨꯅꯦꯕ ꯁꯣꯔꯤꯗꯣ ꯑꯗꯨꯅ ꯂꯦꯞ ꯄꯒꯦꯅ ꯈꯟꯒ꯭ꯔꯗꯤ ꯂꯦꯞꯈ꯭ꯔꯣ ꯍꯥꯏꯕ ꯉꯥꯛꯇꯪ ꯑꯃꯨꯛ ꯀꯧꯔꯝꯃꯒꯅꯦ ꯋꯥꯈꯜ ꯇꯥꯔꯛꯑꯅꯣ ꯍꯥꯏꯕ ꯅꯪ ꯍꯧꯖꯤꯛ ꯀꯥꯏꯗ ꯀꯣꯏꯗꯣꯔꯤꯒꯦ ꯅꯁꯛꯇꯨꯒ ꯀꯃꯥꯏꯅ ꯀꯣꯏ ꯆꯠꯇꯣꯏꯅꯣ ꯍꯥꯏꯕꯅꯤ ꯅꯪꯕꯨ ꯍꯧꯖꯤꯛꯇ ꯅꯪꯗꯤ ꯑꯗꯨꯝ ꯔꯣꯇꯦꯁꯟ ꯆꯠꯂꯒ ꯂꯩꯌꯨ ꯅꯌꯨꯝ ꯇꯨ ꯂꯥꯏꯔꯤꯛ ꯄꯥꯕꯝ ꯂꯥꯏꯔꯤꯛꯄꯥꯕꯝ ꯇꯨ ꯆꯧ ꯆꯥꯐꯝ ꯆꯧ ꯆꯥꯐꯝ ꯇꯨ ꯌꯨꯝ ꯌꯨꯝ ꯇꯨ ꯅꯣꯏ ꯑꯥꯒꯤ ꯅꯃꯥꯟꯅꯕꯗꯣ ꯑꯃꯨꯛ ꯀꯧꯔꯣ ꯃꯐꯝ ꯑꯇꯣꯞꯄꯗ ꯑꯃꯨꯛ ꯆꯠꯂꯣ ꯑꯃꯨꯛ ꯆꯥꯔꯣ ꯑꯗꯨ ꯇꯧꯔ ꯂꯩꯌꯣ ꯑꯗꯨꯅ ꯄꯛꯆꯩꯌꯦ ꯅꯁꯛ
ꯍꯣꯏ ꯍꯣꯏ ꯁꯦꯁꯦ ꯑꯩ ꯏꯄꯥꯅ ꯂꯩꯔꯦꯒꯁꯦ ꯊꯝꯃꯒꯦ ꯄꯣꯊꯥꯔꯣ ꯄꯣꯊꯥꯔꯣ ꯉꯥꯛꯇꯪ ꯂꯩꯔꯒ ꯑꯃꯨꯛ ꯀꯩꯅꯣ ꯇꯧꯅꯤ
ꯐꯔꯦ ꯐꯔꯦ ꯍꯣꯍꯣꯏ